ꯆꯥꯛ ꯊꯣꯡꯉꯕ ꯀꯩꯗꯧꯔꯤꯅꯣ
ꯆꯥꯛꯇꯤ ꯑꯉꯥꯡꯅ ꯊꯣꯡꯒꯔ‌ꯦ ꯍ‌ꯦꯟꯖꯥꯡ ꯊꯣꯡꯒ‌ꯦ ꯇꯧꯔꯝꯕꯅꯦ
ꯀꯩꯖꯥꯡ ꯊꯨꯡꯗꯅꯣ
ꯁꯧꯒꯔꯤꯒ ꯕꯣꯔꯥꯒ ꯇꯧꯒꯦ ꯊꯥꯅ ꯁꯤꯡꯖꯨ ꯑꯃ ꯁꯨꯒꯦꯅ
ꯊꯥꯡꯖꯤꯡꯁꯦ ꯅꯣꯏ ꯁ꯭ꯋꯥꯏꯗ ꯐꯪꯉꯔꯣ ꯅ ꯈ ꯂꯩꯔꯣ ꯀꯥꯏꯂꯅꯣ
ꯗ ꯁ꯭ꯋꯥꯏꯗ ꯁ꯭ꯋꯥꯏꯗ ꯊꯥꯡꯖꯤꯡꯒ ꯑꯝꯇ ꯍꯧꯅꯗ꯭ꯔꯦꯗ
ꯑꯣ ꯅꯣꯏ ꯅꯥꯟꯋꯥꯏ ꯄꯥꯠ ꯄꯥꯠꯇ ꯌꯥꯝ ꯍꯧꯋꯤ ꯈꯣꯠꯂꯤꯦ ꯍꯥꯏꯗꯨꯗ ꯍꯥꯏꯕꯅꯤꯅ
ꯑꯧ ꯉꯍ ꯑꯣꯏꯔꯝꯕꯨꯗꯤ ꯄꯥꯠꯇꯣ ꯊꯥꯡꯖꯤꯟ ꯌꯥꯝ ꯊꯥꯔꯝꯂꯅꯕ ꯑꯗꯣ ꯍꯧꯖꯤꯛꯇꯤ ꯀꯩꯅꯣꯒꯤ ꯑꯩꯈꯣꯏꯒꯤ ꯉꯥꯈꯩ ꯀꯩꯅꯣ ꯑꯣꯏꯅ ꯑꯣꯟꯊꯣꯛꯈ꯭ꯔꯦꯕ ꯉꯥ ꯐꯥꯝ ꯑꯣꯏꯅ ꯑꯣꯟꯊꯣꯛꯈ꯭ꯔꯦꯕ ꯃꯇꯝ ꯑꯃꯗ ꯊꯥꯡꯖꯤꯡ ꯉꯥꯛꯇꯅ ꯄꯥꯛꯇꯛꯅꯅ ꯇꯧꯔꯒ ꯍꯥꯎꯁꯨ ꯌꯥꯝ ꯍꯥꯎꯋꯦꯕ ꯑꯩꯈꯣꯏ ꯁꯤꯒꯤ ꯊꯥꯡꯖꯤꯡꯁꯦ ꯑꯗꯣ ꯐꯪꯗ꯭ꯔꯦꯗ ꯆꯥꯕ ꯀꯔꯗ ꯆꯍꯤ ꯃꯥꯡꯒꯤ ꯃꯉꯥ ꯍꯦꯜꯂꯛꯑꯕꯅꯤ ꯑꯗꯨ
ꯑꯗꯨꯅ ꯀꯥꯏ ꯂꯩꯩꯅꯣ ꯀꯅꯥ ꯂꯩꯩꯅꯣ
ꯁꯤꯅꯤ ꯗꯗꯥ ꯂꯩꯔꯛꯄꯅꯦ ꯁꯣꯔꯣꯛ ꯇꯒꯤꯦ
ꯊꯥꯡꯖꯤꯡ ꯁꯤꯡꯖꯨ ꯍꯥꯏꯔꯤꯁꯦ ꯊꯥꯡꯖꯤꯡꯗꯪ ꯍꯥꯞꯇꯣꯏꯔꯥ ꯑꯇꯣꯞꯄ ꯀꯩ ꯀꯩ ꯂꯩꯗꯅꯀꯣ ꯏꯀꯥꯏꯊꯕꯤ
ꯊꯥꯡꯖꯤꯡꯒ ꯏꯀꯥꯏꯊꯕꯤꯒ ꯏꯀꯥꯏꯊꯕꯤ ꯂꯩꯌꯦꯕ ꯏꯀꯥꯏꯊꯕꯤꯒ
ꯃꯣꯏ ꯑꯗꯨꯝ ꯍꯋꯥꯏ ꯑꯁꯥꯡꯕꯤꯒꯨꯝꯕ ꯀꯩꯒꯨꯝꯕ ꯃꯌꯥꯝ ꯍꯥꯞꯆꯤꯂꯁꯨ ꯌꯥꯏꯗꯅꯀꯣ ꯇꯤꯃꯤꯡ ꯀꯣꯛꯀꯨꯝꯕ
ꯇꯨꯅꯤꯡꯈꯣꯛ ꯀꯩꯒꯨꯝꯕꯕꯨꯗꯤ ꯄꯥꯝꯃꯦ ꯑꯗꯨꯒ ꯍꯋꯥꯏ ꯑꯁꯪꯕꯤꯒꯨꯝꯕ ꯄꯗꯤ ꯆꯥꯝꯅꯤꯡꯗꯦ ꯃꯣꯏ ꯍꯤꯡꯒꯥꯏꯕꯅꯝ ꯕꯣꯏ ꯀꯩ ꯀꯩ ꯇꯧꯔꯨꯔꯕꯔ‌ꯣ ꯑꯗꯨꯅ ꯑꯩꯈꯣꯏ ꯀꯌꯥ ꯍꯩꯅꯗꯦ ꯍꯋꯥꯏ ꯑꯁꯥꯡꯕꯤꯒꯨꯝꯕꯗꯤ
ꯑꯩꯈꯣꯏꯔꯣꯝꯗꯗꯤꯀꯣ ꯆꯥꯃꯦꯩ ꯑꯣꯏꯅꯝ ꯆꯥꯏꯑꯕ ꯑꯗꯨꯝ ꯃꯆꯤꯁꯤꯗꯀꯣ ꯍꯥꯞꯇꯣꯏꯅꯦ ꯍꯋꯥꯏ ꯑꯁꯥꯡꯕꯤꯁꯤꯗꯤ ꯑꯗꯨꯝ ꯍꯥꯞꯇꯕ ꯌꯥꯗꯕ ꯇꯥꯏꯞ ꯇꯧꯕꯗꯣ ꯑꯗꯨꯃꯥꯏꯅ ꯇꯅ ꯍꯥꯞꯇꯣꯏꯅꯦꯕ ꯍꯋꯥꯏ ꯑꯁꯥꯡꯕꯤ ꯍꯥꯞ ꯍꯥꯄꯅꯤ ꯇꯨꯅꯤꯡꯈꯣꯛ ꯍꯥꯞꯄꯅꯤ ꯑꯗꯨꯝ ꯈꯪꯗꯦ ꯃꯅꯥ ꯃꯁꯤꯡ ꯑꯗꯨꯝ ꯀꯣꯠꯂꯒ ꯌꯥꯝ ꯆꯥꯕ ꯌꯣ ꯑꯗꯒꯤ ꯑꯇꯣꯞ ꯑꯇꯣꯞꯄ ꯑꯗꯣ ꯑꯗꯨ ꯍꯥꯏꯔꯒ ꯌꯥꯝ ꯍꯥꯎꯕ ꯑꯃ ꯂꯩꯌꯦ ꯍꯧꯖꯤꯛ ꯃꯇꯝ ꯑꯣꯏꯔꯦ ꯑꯃ ꯌꯥꯏꯒꯪ ꯌꯥꯏꯈꯪ ꯃꯄꯥꯟ ꯁꯥꯔꯛꯄꯗꯣ ꯑꯗꯨꯗꯣ ꯉꯥꯜꯂꯅꯤꯅꯀꯣ ꯑꯗꯨꯗꯨꯒ ꯀꯩꯝ ꯍꯥꯞꯇꯕꯤꯗ ꯑꯗꯨ ꯈꯇꯪ ꯇꯧꯔꯒ ꯎꯃꯣꯔꯣꯛ ꯍꯥꯏꯗꯤ ꯑꯇꯦꯛꯄꯗꯣ ꯑꯗꯨꯒ ꯇꯧꯔꯒ ꯃꯦꯞꯄꯗꯣ ꯌꯥꯝ ꯍꯥꯎꯕꯅꯦ ꯃꯥꯏ ꯃꯅꯝ ꯑꯃ ꯊꯣꯛꯄꯅꯦꯕꯀꯣ ꯀꯩꯝ ꯍꯥꯞꯇꯕꯤꯗ ꯑꯗꯨꯛꯇ ꯃꯦꯞꯄ ꯌꯥꯝ ꯍꯥꯎꯕꯅꯦ ꯉꯥ ꯃꯦꯞꯄꯩ ꯇꯥꯏꯞꯇꯅꯦ ꯃꯌꯥꯏ ꯌꯥꯝ ꯂꯩꯕꯗꯣ ꯑꯗꯨꯃꯥꯏꯅ ꯇꯧꯕꯅꯦꯕ
ꯑꯗꯨꯅꯤ ꯑꯗꯨꯕꯨꯗꯤ ꯆꯥꯏꯗ ꯑꯩꯈꯣꯏꯁꯨ ꯃꯅꯝ ꯃ ꯌꯥꯝ ꯅꯨꯡꯁꯤꯕꯅꯦ ꯌꯥꯉꯪꯡꯒꯤ ꯀꯩꯅꯣꯗꯣ ꯃꯄꯥꯟꯗꯣ ꯃꯣꯔꯣꯛ ꯃꯄꯣꯛꯒꯨꯝꯕ ꯀꯩꯅꯣꯗ ꯍꯥꯞꯄꯒ ꯆꯥꯕꯗꯣ ꯑꯗꯨꯕꯨꯗꯤ ꯈꯪꯉꯦꯕ
ꯎꯝ ꯑꯗꯨ ꯉꯥꯛꯇ ꯑꯗꯨꯝ ꯃꯦꯠꯄꯗꯣ ꯀꯩꯝ ꯍꯥꯞꯇꯕꯤꯗ ꯍꯥꯎꯕꯅꯦꯕ ꯑꯗꯨꯒ ꯇꯝꯃꯦ ꯈꯣꯠꯅꯉꯥꯏꯅꯦ ꯀꯩ ꯍꯥꯏꯕ ꯑꯗꯣ ꯍꯋꯥꯏ ꯑꯁꯥꯡꯕꯤꯒꯨꯝꯕ ꯌꯦꯡꯀꯣꯛꯀꯨꯝꯕ ꯑꯗꯨꯝ ꯈꯔ ꯁꯤꯗ ꯍꯥꯞꯄꯒꯀꯣ ꯆꯥꯕꯗꯣ ꯆꯥꯛ ꯂꯣꯏꯔꯕꯣ ꯆꯥꯗ꯭ꯔꯕꯣ
ꯆꯥꯛ ꯆꯥꯗ꯭ꯔꯤ ꯃꯖꯥꯡ ꯀꯣꯟꯅ ꯊꯣꯡꯅꯤ ꯑꯩ ꯍꯧꯖꯤꯛ ꯁꯥꯎꯒꯤ ꯊꯣꯡꯉꯦ ꯍꯥꯏꯗꯨꯗꯤ
ꯀꯣꯟ ꯃꯈꯣꯟ ꯗꯥꯥꯏ ꯀꯣꯄꯣꯛ ꯇꯧꯕ
ꯀꯤꯠꯆꯟꯗ ꯂꯩ ꯑꯗꯨꯒ ꯆꯥꯛꯈꯨꯝꯗ
ꯎꯝ
ꯀꯌꯥꯝ ꯋꯥꯠꯂꯤꯕ ꯂꯣꯏꯗꯧꯕꯗꯤ ꯍꯧꯗ ꯉꯥꯏꯔꯤ ꯑꯉꯥꯡ ꯊꯕꯛ ꯆꯠꯅꯤ ꯍꯥꯏꯕꯗꯨꯒꯤ ꯎꯝꯁꯟꯕꯤ ꯀꯩꯅꯣ ꯇꯧꯕꯅꯦ ꯑꯩꯈꯣꯏꯒꯤꯕꯨꯗꯤ ꯑꯗꯨꯝ ꯊꯦꯡꯅꯗꯤ ꯑꯩꯅ ꯑꯗꯨꯝ ꯆꯥꯏꯕ
ꯊꯕꯛꯁꯤꯡꯁꯤꯅ ꯌꯥꯗꯕꯒꯤ ꯑꯗꯨꯅ ꯑꯗꯨꯝ ꯊꯦꯡꯉꯦ ꯕꯥꯔꯣꯁꯤꯗ ꯑꯗꯨꯝ ꯀꯝꯄꯜꯁꯔꯤ ꯁꯨꯡꯁꯣꯏ ꯁꯣꯏꯗꯅ ꯇꯥꯔꯕꯅꯦ ꯑꯗꯨꯗꯨꯅ ꯉꯁꯤꯗꯤ ꯑꯉꯥꯡ ꯊꯕꯛ ꯆꯠꯀꯦ ꯍꯥꯏꯕ ꯑꯗꯨꯒꯤ ꯈꯔ ꯉꯟꯅ ꯇꯧꯒꯦꯅ ꯇꯧꯕꯅꯤ
ꯑꯣ ꯑꯗꯨꯝ ꯀꯩꯅꯣꯒꯨꯝꯕꯁꯦ ꯀꯩ ꯍꯥꯏꯅꯤ ꯆꯥꯕꯁꯤ ꯀꯩꯅꯣꯒꯨꯝꯕ ꯁꯧꯒ꯭ꯔꯤꯒꯨꯝꯕ ꯆꯥꯕꯁꯤꯗꯤꯀꯣ ꯄꯥꯛꯅꯝ ꯈꯪꯗꯦ ꯑꯗꯒꯤ ꯕꯣꯔꯥ ꯈꯪꯗꯦ ꯑꯗꯨꯝ ꯁꯧꯒ꯭ꯔꯤꯒ ꯀꯥꯡꯉꯧꯒ ꯁꯨꯝ ꯍꯥꯏꯅꯩꯩꯅ ꯞꯄꯖꯤ ꯀꯩ ꯍꯥꯞꯇꯅꯣ ꯨꯒꯗꯪ ꯂꯣꯏꯔꯕ
ꯁꯧꯒꯤꯒ ꯁꯤꯡꯖꯨꯒ ꯑꯗꯨꯒ ꯕꯣꯔꯥꯒ
ꯕꯣꯔꯥ ꯍꯥꯏꯁꯦ ꯀꯩꯍꯧꯗꯣꯏꯅꯣ ꯑꯂꯨ ꯕꯣꯔꯥ ꯍꯧꯗꯣꯏꯔꯥ ꯈꯥꯃꯦꯟ ꯍꯧꯗꯣꯏꯔꯥ ꯃꯌꯥꯡꯇꯣꯟ ꯍꯧꯗꯣꯏꯔꯥ ꯑꯗꯩ ꯅꯥꯀꯨꯞꯄꯤꯒꯨꯝꯕ ꯑꯗꯨꯃꯥꯏꯅ ꯍꯧꯗꯣꯏꯔꯥ
ꯅꯥꯀꯨꯞꯄꯤ ꯕꯣꯔꯥꯁꯨ ꯍꯧꯔꯅꯤ ꯑꯗꯒꯤ ꯆꯥꯅꯤꯡ ꯆꯥꯅꯤꯡꯕ ꯃꯥꯏꯔꯦꯟꯁꯨ ꯂꯩ ꯃꯥꯏꯔꯦꯟ ꯕꯣꯔꯥꯁꯨ ꯍꯧꯕ ꯌꯥꯏ ꯑꯗꯩ ꯇꯤꯜꯍꯧ ꯂꯩ ꯑꯂꯨ ꯂꯩ ꯑꯗꯒꯤ ꯈꯥꯃꯦꯟꯒꯨꯝꯕꯁꯨ ꯆꯥꯅꯤꯡꯉꯦ ꯑꯩꯗꯤ ꯑꯗꯨꯝ ꯑꯔꯩ ꯑꯔꯩꯕ ꯍꯧꯖꯜꯂꯅꯤ
ꯈꯃꯦꯦꯟ ꯑꯆꯧꯕꯗꯤ ꯌꯥꯝ ꯍꯥꯎꯕꯅꯦ ꯍꯥꯏꯗꯤ ꯑ ꯑꯩꯈꯣꯏꯒꯤ ꯁꯤꯗ ꯀꯩꯅꯣꯒ ꯍꯥꯏꯅꯕꯗꯣ ꯑꯪ ꯑꯗꯨ ꯈꯥꯃꯦꯟꯗꯨ ꯌꯥꯝ ꯍꯥꯎꯕꯅꯦ ꯍꯥꯏꯕꯗꯤ ꯑꯉꯧꯕꯅ ꯍꯥꯎꯕ ꯍꯦꯟꯕꯅꯦ ꯑꯉꯥꯡꯕꯨꯗꯤ ꯀꯥ ꯍꯦꯟꯅ ꯍꯥꯎꯇꯕꯅꯦꯕꯀꯣ ꯑꯩꯗꯤ ꯑꯗꯨꯒꯨꯝꯕꯔꯥ ꯀꯝꯕ ꯍꯧꯕꯗꯤ ꯈꯝꯃꯦ ꯍꯥꯏꯗꯤ ꯑꯉꯧꯕ ꯅꯠꯇꯦ ꯑꯁꯪꯕꯗꯣ ꯃꯇꯨꯝꯗ ꯈꯔ ꯆꯥꯎꯕ ꯑꯁꯪꯕ ꯑꯗꯨꯗꯨꯅ ꯍꯥꯎꯕ ꯍꯦꯜꯂꯦ
ꯎꯝ ꯁꯪꯂꯤ ꯁꯪꯂꯤ ꯇꯧꯕꯗꯣ
ꯍꯣꯏ ꯍꯣꯏ ꯑꯗꯨꯗꯒꯤ ꯀꯩꯅꯣꯁꯨ ꯌꯥꯝ ꯍꯥꯎꯕꯅꯦ ꯌꯥꯏꯄꯟ ꯕꯣꯔꯥꯗꯣ ꯑꯗꯨꯁꯨ
ꯃꯤ ꯑꯗꯨꯗꯤ ꯐꯥꯔꯁ ꯆꯤꯡꯈꯩꯅ
ꯑꯗꯩ ꯁꯤ ꯀꯩꯅꯣꯁꯨ ꯍꯣꯏ ꯑꯩꯈꯣꯏꯔꯣꯝꯗ ꯍꯟꯗꯛ ꯅꯧꯅ ꯆꯥꯏꯌꯦꯕꯀꯣ ꯀꯩ ꯊꯝꯕꯥꯜ ꯃꯅꯥꯗꯣ ꯑꯗꯨꯗꯣ ꯇꯧꯔꯦꯅꯀꯣ ꯑꯗꯨ ꯀꯦꯝ ꯀꯦꯝ ꯂꯥꯎꯔ ꯍꯥꯎꯕ ꯀꯥꯟ ꯑꯗꯨꯝ ꯍꯥꯎꯕ ꯑꯃ ꯌꯥꯎꯕꯅꯦ ꯅꯣꯏ ꯆꯥ ꯄ꯭ꯔꯔꯀꯥꯟ ꯇꯧꯒꯦ ꯊꯝꯕꯥꯜ ꯃꯅꯥꯗꯣ ꯈꯔ ꯅꯪꯂꯂꯞ ꯇꯧꯔꯒ ꯃꯍꯤ ꯂꯥꯡꯉꯗꯤ ꯅꯞꯄ ꯌꯥꯎꯔꯣꯏꯕꯀꯣ ꯑꯗꯨꯅ ꯈꯤꯇꯪ ꯅꯪꯍꯜꯂꯒ ꯇꯧꯔꯒ ꯅꯞꯄꯜꯂꯦꯅ ꯑꯗꯨꯒ ꯆꯥꯕ ꯌꯥꯝ ꯍꯥꯎꯋꯦꯅ ꯊꯝꯕꯥꯜ ꯃꯅꯥꯗꯣ ꯑꯝꯇ ꯆꯥꯔ ꯌꯦꯡꯉꯣ ꯊꯝꯕꯥꯜꯒꯨꯝꯕ ꯂꯩ ꯇꯥꯔꯗꯤ
ꯍꯧꯖꯤꯛꯀꯤ ꯊꯝꯕꯥꯜ ꯃꯅꯥꯗꯗꯤ ꯆꯥꯗ꯭ꯔꯤ ꯑꯕꯨꯗꯤ ꯍꯔꯝꯒ
ꯍꯥꯎꯕꯅꯦ ꯑꯗꯨꯝ ꯑꯃꯨꯛ ꯐꯪꯒꯅꯤ ꯑ ꯍꯥꯏꯗꯤ ꯂꯥꯏꯔꯤꯩꯒꯨꯝ ꯊꯝꯃꯜꯒꯨꯝ ꯍꯦꯜꯂꯛ ꯂꯩꯗꯅꯀꯣ ꯑꯗꯨꯒ ꯇꯥꯟ ꯆꯥꯅ ꯍꯥꯏꯔꯦ ꯆꯥꯎꯕ ꯑꯗꯨꯝ ꯍꯥꯎꯕꯅꯦ ꯑ ꯇ ꯊꯝꯕꯥꯜꯒꯨꯝꯕꯗ ꯃꯅꯥ ꯑꯗꯣ ꯍꯧꯖꯤꯛꯀꯥꯟ ꯌꯥꯝ ꯊꯛꯅꯕꯅꯦꯕ ꯑꯩꯈꯣꯏꯔꯣꯝꯗꯗꯤ ꯌꯥꯝ ꯊꯛꯅꯩ ꯑꯗꯣ ꯑꯗꯨꯝ ꯏꯁꯤꯡꯗꯣ ꯐꯨꯠꯂꯒꯀꯣ ꯃꯣꯏ ꯆꯤꯅꯤ ꯍꯥꯞꯀꯦꯁꯨ ꯌꯥꯔꯦ ꯍꯥꯞꯇ꯭ꯔꯕꯁꯨ ꯌꯥꯔꯦ ꯑꯗꯨꯝ ꯃꯅꯝ ꯅꯨꯡꯁꯤꯕ ꯊꯣꯛ ꯄꯨꯂꯞ ꯀꯩꯅꯣꯗꯨꯒ ꯃꯥꯒꯤ ꯃꯅꯨꯡꯒꯤ ꯀꯩꯅꯣ ꯌꯥꯎꯕꯗꯣ ꯃꯍꯩ ꯍꯥꯏꯒꯗ꯭ꯔꯥ ꯑꯃ ꯑꯃ ꯆꯣꯝ ꯖꯣꯝ ꯖꯣꯝ ꯌꯥꯎꯕ ꯁꯨꯝꯁꯨꯨ ꯇꯧ ꯇꯧꯕ ꯑꯃ ꯌꯥꯎꯕꯗꯣ ꯑꯗꯨꯁꯨ ꯂꯣꯏꯅ ꯍꯥꯞꯄꯒ ꯊꯛꯄ ꯑꯗꯨꯀꯥꯟꯗ ꯃꯅꯝ ꯅꯨꯡꯁꯤꯕ ꯑꯃ ꯊꯣꯛꯑꯒꯅꯦ ꯍꯛꯆꯥꯡꯁꯨ ꯐꯩꯌꯦꯅ ꯑꯩꯈꯣꯏꯔꯣꯝꯗ ꯌꯥꯝ ꯊꯛꯅꯔꯦ ꯑꯗꯨꯏꯗꯣ ꯊꯝꯕꯥꯜꯗꯨ ꯑꯗꯨ ꯐꯪ ꯇꯥꯔꯒꯗꯤ ꯑꯗꯨꯝ ꯀꯩ ꯍꯥꯏꯅꯤ ꯆꯥꯝ ꯅꯤꯄꯥꯟꯒꯨꯝꯕ ꯂꯩꯗꯅ ꯃꯅꯥ ꯌꯥꯝ ꯀꯨꯝ ꯀꯨꯝ ꯄꯥꯟꯕꯗꯣ ꯑꯗꯨ ꯌꯥꯝ ꯐꯩꯌꯦꯅ ꯑꯗꯩ ꯅꯨꯄꯤꯒꯨꯝꯕ ꯍꯥꯏꯕꯗꯤ ꯑꯗꯨꯝ ꯑꯌꯥꯝꯕ ꯅꯨꯄꯤꯗꯀꯣ ꯍꯧꯖꯤꯛꯀꯥꯟ ꯅꯨꯄꯤ ꯌꯥꯝ ꯊꯛꯅꯩ ꯍꯥꯏꯗꯤ ꯏ ꯅꯨꯡꯁꯤꯠ ꯁꯦꯡꯗꯕ ꯈꯣꯠꯇꯕ ꯃꯌꯥꯝꯗꯣ ꯂꯣꯏ ꯐꯩꯌꯦꯅ ꯑꯗꯨ ꯑꯩꯈꯣꯏꯔꯣꯝꯗ ꯍꯧꯖꯤꯛꯀ ꯌꯥꯝ ꯊꯛꯅꯔꯤ ꯑꯗꯨꯏ ꯃꯍꯤꯗꯣ
ꯑꯗꯨꯁꯨ ꯊꯛꯅꯔꯝꯒꯅꯤꯗ ꯑꯩꯈꯣꯏꯅ ꯈꯪꯗꯕꯩꯅꯤ ꯐꯩꯗꯤ ꯑꯗꯨꯝ ꯍꯥꯏꯔꯗꯤ ꯇꯥꯏꯌꯦꯕ ꯑꯗꯨ ꯁꯤꯖꯤꯟꯅꯕ ꯁꯤꯖꯤꯟꯅꯗꯕꯗꯤ ꯈꯪꯗꯦ ꯑꯗꯨꯝ ꯊꯛꯅꯔꯝꯒꯅꯤꯅ ꯁ꯭ꯋꯥꯏꯗꯁꯨ ꯃꯌꯥꯝ ꯑꯩꯈꯣꯏꯅ ꯈꯪꯗꯕꯩꯅꯤ ꯅꯣꯏꯗꯤ ꯆꯥꯛ ꯏꯁꯤꯡ ꯊꯣꯡꯈ꯭ꯔꯣ ꯀꯃꯥꯏꯅ ꯇꯧꯔꯦ
ꯆꯥꯛ ꯏꯁꯤꯡ ꯍꯣꯏ ꯆꯥꯛꯄꯗ ꯂꯣꯏꯈ꯭ꯔꯦ ꯑꯩꯈꯣꯏ ꯑꯗꯨ ꯆꯥꯗꯤ ꯆꯥꯗꯦ ꯊꯕꯛ ꯆꯠꯀꯦ ꯇꯧꯕ ꯑꯗꯨꯗꯨꯒꯤ ꯑꯥꯗ ꯃꯤ ꯑꯃ ꯎꯅꯒꯗꯕ ꯂꯩꯕ ꯑꯗꯩ ꯉꯔꯥꯡꯁꯨ ꯃꯤ ꯎꯅꯔꯨꯅꯦꯕꯀꯣ ꯑꯗꯨꯝ ꯄꯨꯡ ꯀꯩꯅꯣꯗꯩ ꯆꯠꯂꯛꯑꯦ ꯑꯩꯈꯣꯏꯗꯣ ꯊꯕꯛ ꯑꯃꯒꯤ ꯆꯌꯦꯠꯅꯕ ꯂꯩꯕ ꯍꯥꯏꯗꯤ ꯑꯩꯈꯣꯏ ꯇꯧꯒꯗꯕ ꯃꯇꯝ ꯑꯣꯏꯕꯗꯨꯗ ꯃꯣꯏ ꯑꯉꯥꯡꯈꯩꯁꯨ ꯂ ꯂꯣꯏꯁꯤꯜꯂꯛꯑꯕ ꯍꯥꯏꯗꯤ ꯃꯣꯏꯅꯕꯨꯗꯤ ꯀꯧꯤꯗꯕꯩ ꯑꯣꯏꯗꯣꯏꯕꯀꯣ ꯑꯗꯨꯅ ꯑꯉꯥꯡꯈꯩꯁꯨ ꯂꯣꯏꯁꯤꯜꯂꯛꯄꯒꯤ ꯃꯣꯏꯁꯨ ꯏꯂꯤꯖꯤꯕꯜ ꯍꯥꯏꯗꯤ ꯃꯣꯏꯁꯨ ꯊꯥꯖꯤꯟꯕ ꯌꯥꯕꯒꯤ ꯃꯇꯝ ꯑꯣꯏꯔꯛꯄꯒꯤ ꯍꯥꯏꯗꯗꯤ ꯑꯩꯈꯣꯏꯗꯗꯤ ꯑꯃꯨꯛ ꯍꯥꯟꯅꯒꯤ ꯆꯤꯡꯈ꯭ꯔꯕꯅꯤꯅ ꯃꯣꯏꯁꯨ ꯊꯥꯖꯅꯔꯒ ꯀꯝꯄꯤꯇꯤꯁꯟ ꯇꯧꯔꯛꯇꯣꯏꯕ ꯌꯦꯡꯅꯔꯒ ꯃꯥ ꯑꯋꯥꯡꯕ ꯂꯧꯒꯅꯤ ꯈꯣꯠꯀꯅꯤ ꯍꯥꯏꯕ ꯑꯗꯒꯤꯗꯤ ꯆꯍꯤ ꯆꯍꯤꯒꯤ ꯃꯥꯔꯛꯁꯨ ꯑꯗꯨꯝ ꯇꯣꯉꯥꯟ ꯇꯣꯉꯥꯟꯅ ꯂꯩꯖꯩꯗꯅꯀꯣ ꯃꯥꯒꯤ ꯐꯪꯕ ꯃꯥꯔꯛꯇꯣ ꯑꯗꯨꯒ ꯀꯩꯅꯣ ꯇꯧꯕ ꯑꯩꯈꯣꯏꯒꯤꯗ ꯆꯍꯤ ꯑꯃ ꯂꯥꯟꯕ ꯆꯤꯡꯉꯦ ꯑꯗꯨꯅ ꯃꯥꯔꯛ ꯃꯔꯤꯐꯨ ꯃꯔꯤꯐꯨ ꯀꯛꯀꯅꯤ ꯑꯗꯨꯃꯥꯏꯅ ꯇꯧꯅꯕ ꯑꯩꯈꯣꯏꯁꯨ ꯑꯗꯨꯝ ꯆꯦꯠꯅꯕ ꯂꯩꯕ ꯑꯗꯨꯝ ꯃꯣꯏꯗꯤ ꯑꯃꯨꯛ ꯑꯆꯧ ꯑꯁꯥꯡ ꯀꯩꯀꯩ ꯃꯌꯥꯝꯗꯣ ꯎꯅꯕ ꯈꯣ ꯇꯧ ꯂꯩꯔꯝꯃꯦ ꯑꯗꯨ ꯑꯩꯈꯣꯏꯁꯨ ꯇꯧꯕ ꯌꯥꯕ ꯇꯧꯁꯦ ꯇꯧꯗ ꯇꯥꯔꯗꯤ ꯇꯧꯗꯅꯕ ꯇꯧꯗꯣꯏꯅꯦ ꯑꯗꯨꯣ ꯃꯣꯏꯁꯨ ꯐꯪꯗꯕ ꯑꯩꯈꯣꯏꯁꯨ ꯐꯪꯗꯕ ꯑꯗꯨꯃꯥꯏꯅ ꯇꯧꯔꯒ ꯉꯔꯥꯡ ꯀꯩꯀꯩ ꯑꯁ ꯃꯤ ꯑꯆꯧ ꯑꯁꯥꯡ ꯃꯌꯥꯝ ꯎꯅꯩ ꯑꯗꯒꯤ ꯑꯗꯨꯝ ꯑꯩ ꯌꯨꯝꯗꯒꯤ ꯂꯥꯛꯄꯗꯣ ꯄꯨꯡ ꯃꯉꯥ ꯃꯈꯥꯏ ꯇꯧꯗꯦ ꯂꯥꯛꯄꯅꯦ ꯁꯤꯗ ꯀꯩꯅꯣꯗꯣ ꯄꯨꯡ ꯅꯤꯄꯥꯜ ꯃꯈꯥꯏ ꯃꯥꯄꯜ ꯁ꯭ꯋꯥꯏ ꯌꯧꯔꯛꯑꯦ ꯑꯗꯒꯤꯗꯤ ꯃꯣꯏꯒꯤ ꯀꯩꯅꯣꯒꯤ ꯃꯤ ꯃꯌꯥꯝꯗꯣ ꯎꯅꯔꯑꯦ ꯍꯥꯏꯗꯤ ꯑꯩꯈꯣꯏ ꯏꯕꯤꯒꯗꯕ ꯆꯦ ꯊꯥꯖꯤꯟꯒꯗꯕ ꯀꯃꯥꯏ ꯀꯃꯥꯏꯅ ꯊꯥꯖꯤꯟꯕ ꯌꯥꯒꯅꯤ ꯈꯣꯠꯀꯅꯤ ꯇꯧꯕꯗꯣ ꯐꯖꯅ ꯁꯥꯔꯒ ꯏꯕꯤꯔꯦ ꯑꯗꯨꯗꯨꯒ ꯑꯃꯨꯛ ꯄꯣꯏꯟꯃꯦꯟ ꯂꯧꯅꯗꯅ ꯈꯣꯠꯅꯗꯅ ꯇꯧꯔꯒ ꯎꯅꯔꯒ ꯅꯝꯐꯨꯗꯕꯨꯗꯤ ꯎꯅꯔꯦ ꯑꯗꯣ ꯉꯁꯤꯁꯨ ꯑꯃꯨꯛ ꯃꯤ ꯑꯅꯤ ꯑꯍꯨꯝ ꯎꯅꯒꯗꯕ ꯂꯩꯕ ꯑꯗꯨ ꯆꯠꯀꯦ ꯇꯧꯕꯅꯦ
ꯑꯣ ꯑꯗꯨꯗꯤ ꯆꯥꯛ ꯏꯁꯤꯡꯗꯣ ꯐꯖꯅ ꯆꯥꯔꯒ ꯀꯩꯅꯣ ꯇꯧꯔꯒ ꯆꯠꯂꯨ ꯆꯥꯛ ꯆꯥꯗ꯭ꯔꯗꯤ ꯍꯣꯔꯦꯟ ꯀꯨꯏꯔꯗꯤ ꯐꯛ ꯇꯥꯅꯤ
ꯍꯣꯏꯅꯦ ꯑꯗꯨꯅꯦ ꯎꯝ ꯃꯤ ꯎꯅꯕ ꯚꯥꯏꯁꯦ ꯑꯗꯨꯝ ꯉꯥꯏꯗꯣꯏꯅꯦꯕ ꯅꯍꯥꯟꯁꯨ ꯄꯨꯡ ꯃꯉꯥ ꯇꯔꯨꯛ ꯇꯥꯛꯑꯦ ꯑꯗꯨꯗꯣ ꯑꯩꯗꯤ ꯆꯠꯇ꯭ꯔꯦꯕ ꯑꯗꯨꯇꯥꯥꯔꯁꯨ ꯃꯣꯏ ꯆꯠꯄ ꯀꯥꯡꯕꯨꯗꯣ ꯌꯥꯝ ꯋꯥꯅ ꯐꯣꯇꯣꯒ ꯇꯧꯔ ꯊꯥꯔꯛꯑꯦ ꯑꯗꯨꯒ ꯃꯣꯏꯗꯣ ꯄꯨꯡ ꯇꯔꯨꯛ ꯍꯥꯏꯗꯤ ꯃꯤ ꯎꯅꯕ ꯍꯥꯏꯕꯁꯤꯗꯤ ꯃꯥꯒꯤ ꯃꯤ ꯈꯪꯗꯦ ꯃꯤꯇꯤꯡ ꯑꯗꯨꯝ ꯑꯣ ꯂꯩꯈꯤꯕꯒꯤ ꯎꯅꯕ ꯌꯥꯗꯕ ꯂꯩꯕꯗꯣ ꯁꯨꯃꯥꯏꯅ ꯇꯧꯔꯒ ꯊꯦꯡ ꯊꯦꯡ ꯀꯩꯅꯣ ꯇꯧꯅꯕꯅ ꯑꯗꯨꯠꯇꯅ ꯑꯉꯥꯡꯁꯨ ꯌꯨꯝꯗꯒꯤꯩ ꯀꯩꯝꯇ ꯆꯥꯗꯦ ꯁꯪꯒꯣꯝ ꯃꯐꯝ ꯈꯔ ꯊꯛꯑ ꯂꯥꯛꯑꯦ ꯑꯗꯒꯤ ꯆꯥ ꯈꯔ ꯈꯤꯇꯪ ꯊꯛꯑ ꯂꯥꯛꯑꯦ ꯑꯗꯨꯒ ꯁꯤꯗ ꯆꯥꯛꯇꯨꯁꯨ ꯆꯥꯗ꯭ꯔꯦ ꯑꯥꯗ ꯀꯩꯅꯣ ꯀꯩꯅꯣ ꯑꯗꯨꯝ ꯆꯥꯁꯤꯜꯂꯒ ꯑꯗꯨꯝ ꯂꯦꯟꯈ꯭ꯔꯦ ꯑꯗ ꯌꯨꯝꯗ ꯂꯥꯛꯄ ꯀꯥꯟꯗꯁꯨ ꯆꯥꯛꯁꯨ ꯍꯥꯥꯞꯄꯤꯔꯝꯗ꯭ꯔꯦ ꯊꯝꯕꯤꯔꯝꯗ꯭ꯔꯦ
ꯅꯨꯡꯉꯥꯏꯇꯦ ꯌꯥꯝꯅ ꯌꯥꯝ ꯄꯨꯡ ꯊꯦꯡꯅ ꯆꯠꯂꯝꯕꯅꯦ ꯑꯗꯨꯅꯅꯦ
ꯎꯝ ꯂꯣꯏꯗꯧ ꯃꯥꯅ ꯃꯥꯅ ꯃꯥꯅ ꯂꯣꯏꯗꯦ ꯑꯗꯣ ꯍꯥꯏꯗꯤ ꯅꯣꯡꯃꯗ ꯑꯗꯨ ꯇꯧꯕ ꯌꯥꯕ ꯊꯕꯛ ꯅꯠꯇꯦꯕ ꯑꯗꯨꯝ ꯃꯗꯨꯅ ꯃꯇꯝ ꯈꯔ ꯆꯪꯒꯗꯕꯅꯦꯕ ꯑꯗꯨꯗ ꯑꯩꯈꯣꯏꯅ ꯑꯃꯨꯛ ꯃꯇꯝ ꯃꯇꯝ ꯂꯩꯇ꯭ꯔꯕ ꯑꯩꯈꯣꯏꯒꯤ ꯍꯥꯏꯗꯣꯛꯀꯗꯕꯁꯦ ꯇꯥꯡ ꯀꯨꯟ ꯃꯉꯥ ꯀꯨꯟꯇ꯭ꯔꯨꯛ ꯁ꯭ꯋꯥꯏ ꯍꯥꯏꯗꯣꯛꯀꯅꯤ ꯍꯥꯏ ꯑꯗꯣ ꯍꯥꯏꯗꯣꯛꯈ꯭ꯔꯗꯤ ꯎꯄꯥꯏ ꯂꯩꯔꯣꯏꯗꯕ ꯃꯈꯣꯏꯁꯨ ꯅꯍꯥꯟꯗꯩ ꯄꯨꯟꯅ ꯋꯥꯅ ꯆꯦꯃꯤꯟꯅꯔꯒ ꯑꯃ ꯐꯪꯉ ꯑꯃ ꯐꯪꯗꯕꯁꯨ ꯅꯨꯡꯉꯥꯏꯇꯦꯅ ꯑꯩꯈꯣꯏꯕꯨꯗꯤ ꯑꯗꯨꯝ ꯐꯪꯒꯅꯦꯕ ꯑꯩꯈꯣꯏꯗꯤ ꯃꯥ ꯈꯔ ꯑꯗꯨꯝ ꯋꯥꯡꯕꯅꯤꯅ ꯑꯗꯨꯝ ꯃꯅꯤꯡ ꯋꯥꯏꯗ ꯂꯩꯕ ꯀꯥꯡꯕꯨꯗꯣ ꯑꯗꯨ ꯃꯣꯏꯁꯨ ꯋꯥꯅ ꯁꯤꯟꯖꯔꯛꯑꯒ ꯐꯪꯗ꯭ꯔꯗꯤ ꯅꯨꯡꯉꯥꯏꯇꯦꯅ ꯑꯗꯨꯝ ꯅꯝꯐꯨꯗ ꯑꯩꯈꯣꯏꯒꯤ ꯀꯥꯡꯕꯨꯅ ꯂꯧꯧꯅꯉꯥꯏ ꯇꯧꯕꯒꯤ ꯃꯣꯏ ꯁꯨ ꯍꯥꯟꯅ ꯃꯤ ꯀꯩꯀꯩ ꯎꯅ ꯂꯩꯔꯝꯕ ꯃꯣꯏꯅ ꯍꯥꯏꯔꯤꯁꯨ ꯆꯨꯝꯕ ꯍꯥꯏꯗꯤ ꯑꯗꯨ ꯇꯥꯔꯒꯁꯨ ꯑꯩꯈꯣꯏꯅ ꯍꯥꯟꯅ ꯁꯦꯟꯅꯔꯤ ꯄꯤꯗꯕꯗꯣ ꯈꯨꯗꯣꯡꯆꯥꯕ ꯄꯤꯗꯕꯗꯣ ꯃꯣꯏꯅ ꯄꯤꯕꯤꯗꯕꯒꯤꯀꯣ ꯑꯗꯨꯒꯤ ꯌꯦꯠꯄꯒꯤ ꯋꯥꯅꯤꯅ ꯃꯣꯏꯅꯗꯤ ꯍꯦꯛꯇ ꯃꯣꯏꯁꯨꯗꯤ ꯌꯥꯝ ꯂꯩꯌꯦꯕ ꯃꯣꯏꯁꯨ ꯃꯤ ꯈꯪꯅ ꯆꯠꯅꯕ ꯌꯥꯝ ꯍꯥꯏꯗꯤ ꯁꯪꯒ ꯆꯥꯎꯕ ꯍꯥꯏꯒꯗ꯭ꯔꯥ ꯑꯗꯨꯃꯥꯏꯅ ꯑꯣꯏꯕꯒꯤ ꯃꯣꯏꯅ ꯍꯥꯟꯅ ꯎꯅꯔꯝꯃꯒ ꯇꯣꯏꯅ ꯍꯥꯟꯅ ꯃꯣꯏ ꯀꯩꯅꯣ ꯃꯌꯥꯝꯗꯣ ꯂꯣꯏꯅ ꯑꯩꯈꯣꯏ ꯋꯥ ꯉꯥꯡꯉꯝꯃꯕꯅꯤ ꯑꯗꯨꯒ ꯑꯃꯨꯛꯀ ꯆꯠꯄ ꯀꯥꯟꯗꯅ ꯑꯃꯨꯛ ꯅꯣꯏꯒꯤꯁꯤꯦ ꯃꯣꯏꯅ ꯑꯃꯨꯛ ꯀꯩꯅꯣ ꯇꯧꯔꯛꯑꯗꯤ ꯈꯣꯠꯂꯛꯗꯤ ꯌꯦꯜꯂꯛꯑꯗꯤ ꯈꯣꯠꯂꯗꯤ ꯇꯧꯔꯒ ꯃꯣꯏꯗꯨ ꯀꯤ ꯂꯩꯔꯝꯝꯕ ꯑꯗꯨ ꯑꯩꯈꯣꯏꯁ ꯍꯦꯔ ꯃꯣꯏꯅ ꯍꯦꯟꯕ ꯌꯥꯗꯦ ꯈꯣꯠꯇꯦ ꯇꯧꯔꯒ ꯑꯗꯨꯝ ꯑꯉꯝꯕ ꯃꯤ ꯇꯧꯔꯒ ꯎꯅꯕꯅꯦꯕ ꯑꯗꯨꯒꯤ
ꯍꯣꯏ ꯑꯗꯨꯅꯤ ꯅꯣꯏꯅ ꯍꯥꯟꯅ ꯂꯣꯏꯔꯤꯕꯅꯤꯅ ꯅꯣꯏꯅ ꯍꯥꯟꯅ ꯇꯧꯐꯝ ꯊꯣꯛꯑꯦꯕ ꯃꯌꯦꯛꯛꯇꯗꯤ ꯍꯣꯏ ꯃꯣꯏꯒꯤ ꯅꯣꯏꯒꯤ ꯀꯩꯅꯣꯗꯨꯅ ꯅꯣꯏꯒꯤ ꯀꯩ ꯍꯥꯏꯅꯤ ꯅꯪꯒꯤ ꯑꯣꯐꯤꯁꯇꯨꯒꯤ ꯑꯣꯏꯅ ꯀꯧꯖꯗꯕꯅ ꯀꯧꯖꯗꯕꯅꯤ ꯑꯗꯨ ꯀꯧꯔꯛꯑꯀꯥꯟꯗꯗꯤ ꯅꯪ ꯍꯥꯟꯅ ꯂꯣꯏꯕ ꯃꯤꯗꯨꯅ ꯍꯥꯟꯅ ꯇꯧꯐꯝ ꯊꯣꯛꯇ꯭ꯔꯣ
ꯍꯣꯏ ꯍꯣꯏ ꯈꯣꯀꯣ ꯑꯩꯁꯨꯨꯝꯗ ꯆ ꯐꯣꯟ ꯑꯃ ꯂꯥꯛ ꯑꯃ ꯊꯝꯈꯤꯒꯦ ꯀꯣ
ꯍ ꯍꯣ ꯍꯣꯏ